ꯍꯥꯎ
ꯀꯩꯗꯧꯔꯤꯅ‌ꯣ
ꯀꯩꯁꯨ ꯇꯧꯗꯦ ꯒ꯭ꯔꯤꯟ ꯇꯤ ꯊꯛꯀꯦ ꯇꯧꯔꯝꯕꯅꯦ ꯅꯪꯗꯤ
ꯑꯩꯁꯨ ꯀꯩꯁꯨ ꯇꯧꯗꯦ
ꯀꯩꯅꯣ ꯑꯃꯗꯤ ꯇꯧꯔꯝꯅꯤꯗꯣ
ꯎꯝ ꯀꯩꯁꯨ ꯇꯧꯗꯦ
ꯇꯧꯔꯝꯅꯤ
ꯇꯧꯗ‌ꯦ
ꯑꯩꯁꯨ ꯊꯛꯅꯤ
ꯀꯩꯒꯤ ꯇꯧꯗꯕ꯭ꯔꯣ
ꯑ ꯊꯥꯕꯛ ꯂꯩꯇꯕꯒꯤ
ꯂꯥꯏꯔꯤꯛ ꯄꯥꯎ
ꯂꯥꯏꯔꯤꯛꯁꯨ ꯄꯥꯅꯤꯡꯗꯦ
ꯅꯣꯏ ꯔꯤꯖꯜ ꯊꯣꯛꯈ꯭ꯔꯦ ꯍꯥꯏꯅꯦ ꯄꯥꯁ ꯇꯧꯕ꯭ꯔꯥ
ꯔꯤꯖꯜ ꯑꯥ ꯇꯣꯛꯀꯔ‌ꯦ ꯍꯣꯏ
ꯀꯩ ꯏꯌꯥꯔ ꯒꯤ
ꯄꯥꯁ ꯇꯧꯔꯦ
ꯎꯝ
ꯑꯩꯈꯣꯏꯒꯤꯁꯨ ꯄꯥꯁ ꯇꯧꯕꯒꯤ ꯂꯦꯞꯇꯣꯞ ꯂꯩꯕꯤꯈ꯭ꯔꯦ
ꯉꯅꯨꯡꯥꯏꯕ ꯃꯂꯗꯤ ꯌꯥꯝ ꯅꯨꯡꯉꯥꯏꯔꯦꯍꯦ ꯃꯤꯗꯤ
ꯑꯩꯒꯤ ꯅꯠꯇꯦꯅꯦ ꯏꯅꯥꯎ ꯅꯨꯄꯤꯒꯤ
ꯅꯅꯥꯍꯎ ꯅꯨꯄꯤ ꯇꯣꯔꯅꯤ ꯌꯥꯝ ꯅꯨꯡꯉꯥꯏꯌꯦ ꯀꯩꯍꯦ ꯍꯥꯏ ꯀꯅꯤꯗ
ꯍꯣꯏ ꯅꯨꯡꯉꯥꯏꯈ꯭ꯔꯕꯅꯦ
ꯅꯨꯡꯉꯥꯏꯃꯟꯗꯅ
ꯍꯟꯗ꯭ꯔꯦꯅꯦ ꯍꯧꯖꯤꯛꯀꯥꯟꯒꯤ ꯑꯉꯥꯡꯁꯤꯡꯁꯦ
ꯎꯝ
ꯅꯪꯉꯣꯟꯗꯩꯗꯤ ꯑꯩꯅ ꯍꯜꯂꯝꯅꯤꯅ
ꯑꯥ ꯍꯣꯏ ꯈꯪꯅꯦ ꯑꯩꯁꯨ
ꯍ ꯍꯣꯏ
ꯀꯩꯟꯁꯥꯡꯖꯔꯒꯦ
ꯎꯝ ꯍꯋꯥꯏ ꯑꯗꯨ ꯍꯋꯥꯏ ꯑꯂꯨ ꯄ ꯇꯦꯠꯇꯣꯛꯑꯒ ꯍꯋꯥꯏ ꯆꯥꯏ
ꯑꯗꯨ ꯈꯛ ꯆꯥꯕ꯭ꯔꯥ ꯅꯠꯇ꯭ꯔ ꯃꯣꯔꯣꯛ ꯃꯦꯠꯄꯁꯨ ꯆꯥꯕ꯭ꯔꯥ
ꯃꯔꯣ ꯃ ꯄ ꯆꯥꯗꯦ ꯇ ꯑꯣꯂꯦꯠ ꯐ꯭ꯔꯥꯏ ꯇꯧꯧꯕ ꯆꯥꯏ
ꯑꯗꯨ ꯍꯥꯏꯕ ꯌꯥꯅꯣ ꯀꯃꯥꯏꯅ ꯗꯥ ꯗꯥꯜꯒ ꯑꯂꯨ ꯈꯔ ꯆꯥꯔꯦ ꯑꯩꯗꯤ ꯆꯥꯛ ꯁꯨꯡ ꯆꯥ ꯆꯥꯔꯦꯅ
ꯍꯣꯏ ꯍꯣꯏ ꯅꯪꯗꯤ ꯀꯩꯌꯦꯟꯁꯥꯡ
ꯑꯩꯗꯤ ꯁꯧꯒꯔꯤꯒ ꯀꯥꯡꯉꯧꯒ
ꯍꯥꯎꯕ꯭ꯔꯥ
ꯍꯥꯎꯥꯎꯇꯦꯅ ꯑꯩꯗꯣ ꯉꯁꯥꯏ ꯏꯚ ꯑ ꯅꯨꯡꯊꯤꯤꯟꯗꯣ
ꯑꯝ
ꯑꯗꯨꯗ ꯎꯝ ꯕꯤꯁꯀꯦꯠꯇꯣ ꯆꯥꯕꯤꯈ꯭ꯔꯕ ꯍꯦꯛ ꯑꯩꯗꯤ ꯇꯨꯝꯕꯅꯦꯕ ꯇꯨꯝꯃꯒ ꯍꯒꯕ ꯆꯥꯛꯝꯕꯒꯤ ꯆꯥ ꯊꯌꯦ ꯇꯨꯏ ꯆꯥꯛꯇ ꯂꯥꯅꯤꯗꯦ
ꯎꯝ
ꯑꯗꯨ ꯈꯔꯗꯤ ꯆꯥꯎ ꯈꯔꯦꯟ ꯂꯥꯝꯗꯅꯕ ꯍꯣꯔꯦꯟ ꯂꯝꯗꯅꯕ ꯈꯔ ꯆꯥꯕꯤꯔꯦ
ꯑꯣꯀꯦ ꯑꯣꯀꯦ ꯑꯣ ꯍꯣꯏ ꯑ ꯌꯥꯝ ꯆꯥꯕ ꯃꯥꯂ ꯍꯧꯖꯤꯛꯇꯤ ꯍꯥꯏꯗꯤ ꯌꯨꯝꯗ ꯂꯩꯑꯦ ꯍꯣꯏ ꯌꯨꯝꯗ ꯂꯩꯌꯦ
ꯑ
ꯆꯥꯛꯇꯤ ꯑꯥꯃ ꯁꯥꯕ ꯃꯥꯂꯦ ꯍꯦ ꯅꯪꯗꯤ
ꯑꯥ ꯌꯥꯝ ꯆꯥꯔꯦ
ꯄ꯭ꯂꯦꯁ ꯑꯍꯨꯝ ꯃꯔꯤ ꯆꯥꯕ ꯃꯥꯜꯂꯦ
ꯎꯝ ꯆꯗ ꯌꯥꯎꯗ꯭ꯔ
ꯎꯝ ꯊꯥꯒꯗꯕꯅꯤ ꯍꯛꯆꯥꯡ ꯐꯥꯕꯅꯤ
ꯍꯧꯖꯤꯛ ꯀ ꯍꯥꯟꯁꯦ ꯅꯣꯏꯈꯦ ꯅꯪꯗꯤ ꯏꯀꯪ ꯀꯪꯉꯤꯅꯦ ꯅꯪ ꯄ꯭ꯔꯣꯐꯥꯜ ꯂꯩ
ꯑꯣ ꯑꯩ ꯏꯇꯪ ꯈꯪꯗ꯭ꯦꯀꯣ
ꯍꯣꯏ ꯀꯝ ꯀꯝ
ꯑ ꯆꯥꯛ ꯌꯦꯟꯁꯥꯡꯗꯤ ꯌꯥꯝ ꯆꯥꯒꯗꯕꯅꯤ ꯍꯛꯆꯥꯡ ꯐꯥꯕꯅꯤ ꯆꯔꯗꯤ ꯍꯥꯛ ꯁꯥꯡ ꯐꯒꯅꯤ
ꯇ ꯁꯥꯡꯅ ꯍꯥꯎꯋꯥꯔꯗꯤ ꯆꯅꯤꯡꯒ
ꯆꯥꯒꯗꯕꯅꯤ ꯏꯟꯁꯥꯡ ꯍꯥꯎꯗ꯭ꯔꯁꯨ
ꯑꯗꯨ ꯆꯥ ꯆꯥꯕ ꯆꯪꯗꯦꯕ ꯌꯦꯟꯁꯥꯡꯗꯣ ꯍꯥꯎꯇ꯭ꯔꯕꯅꯤꯅ
ꯑꯣ ꯑꫭ
ꯑꯩꯗꯤ ꯌꯥꯝ ꯈꯜꯂꯦ ꯌꯦꯟꯁꯥꯡꯒꯨꯝꯕꯗꯣ ꯍꯥꯎꯇ꯭ꯔꯗꯤ ꯆꯥꯅꯤꯡꯗꯦ
ꯈꯟꯒꯅꯨꯍꯦ ꯆꯥꯒꯗꯕꯅꯤ ꯌꯦ ꯏꯤꯟꯁꯥꯡ ꯍꯥꯎꯇꯔꯁꯨ
ꯑꯩꯒꯤ ꯇꯤꯐꯤꯟ ꯀꯣꯕꯔ ꯑꯃ ꯃꯥꯡꯈ꯭ꯔꯦ ꯀꯥꯏ ꯆꯠꯈ꯭ꯔꯕ ꯖꯥꯠꯅꫭ ꯁꯤꯗ ꯂꯩꯔꯝꯃꯦ
ꯃꯥꯏ ꯍꯦ ꯇꯤꯐꯤꯟ ꯉꯁꯤ
ꯍꯧꯖꯤꯛ ꯅꯤꯡꯁꯤꯡꯉꯥ ꯆꯦꯡꯒꯅꯤ ꯍꯣꯔꯦꯟ
ꯍꫭꯔꯦꯟ ꯌꯦꯡꯒꯅꯤꯕ
ꯅꯪꯁꯨ ꯌꯦꯡꯗꯣꯏ ꯅꯠꯇ꯭ꯔꯣ
ꯑꯩꯁꯨ ꯌꯦꯡꯅꯤꯡꯉꯤꯗ
ꯌꯦꯡꯉꯣ ꯌꯦꯡꯃꯤꯟꯅꯔꯁꯦ ꯑꯩꯗꯤ ꯑꯌꯨꯛ ꯐꯥꯎ ꯇꯨꯝꯃꯔꯣ ꯉꯁꯤꯒꯤ
ꯆꯞ ꯃꯅꯩꯌꯦ ꯑꯩꯁꯨ
ꯑꯌꯨꯛ ꯇ ꯌꯦꯡꯕ ꯂꯣꯏꯔꯒ ꯇꯨꯝꯈꯔꯅꯤ
ꯍꯣꯏ ꯍꯣꯏ
ꯅꫭꯏ ꯃꯥ ꯈꯣꯏꯗꯤ
ꯑꯩꯈꯣꯏꯒꯤ ꯃꯃꯥ ꯕꯕꯥꯗꯤ ꯌꯨꯝꯗ ꯂꯩꯌꯦ
ꯑꯣ ꯅꯪꯅ ꯌꯨꯝ ꯍꯥꯏꯁꯦ ꯍꯧꯖꯤꯛꯀꯤꯁꯦ
ꯎꯝ ꯍꯣꯏ
ꯑꯣ
ꯑꯩꯒꯤ ꯕ꯭ꯔꯥꯗꯤ ꯍꯥꯏꯕꯅꯤ ꯕꯔꯥ꯭ꯗꫭ ꯍꯥꯏ
ꯑꯣ ꯑꯣ ꯀꯅꯥꯒ ꯂꯩꯃꯤꯟꯅꯕ ꯍꯧꯖꯤꯛ ꯅꯊꯟꯇ
ꯊꯟꯗ ꯂꯩꯕꯅꯤ ꯏꯊꯟꯗ ꯂꯩꯕꯅꯤ ꯑꯩꯗꯤ
ꯇꯥꯟꯗꯔꯣ ꯊꯥꯗꯗꯤ ꯄꯩꯁꯥ ꯀꯌꯥ ꯄꯤꯒ
ꯑꯥ ꯂꯤꯁꯤꯡ ꯑꯅꯤ
ꯂꯤꯁꯤꯡ ꯑꯅꯤ
ꯍꯣꯏ
ꯎꯝ ꯏꯅꯥꯎꯅꯨꯄꯤꯗꯤ ꯍꯣꯁꯇꯦꯜꯗ ꯂꯩꯕꯅꯤ ꯃꯊꯟꯗ ꯊꯥ ꯑꯃ ꯑꯅꯤ ꯊꯝꯃꯦ
ꯎꯝ
ꯑꯗꯨꯒ ꯃꯥꯁꯦ ꯃꯇꯟ ꯌꯥꯝ ꯆꯨꯕꯅꯦꯕ ꯆꯥꯛ ꯌꯦꯟꯁꯥꯡꯗꯣ ꯊꯣꯡꯗꯥꯕꯩ ꯏꯀꯪ ꯀꯪꯈ꯭ꯔꯦ ꯑꯗꯨꯏ ꯏꯃꯥ ꯑꯩꯈꯣꯏꯅ ꯌꯥꯔꯔꯣꯏ ꯍꯥꯏ ꯃꯥꯗꫭ ꯑꯆꯥꯄꯣꯠ ꯉꯥꯛ ꯆꯥꯕꯒꯤꯀꯣ
ꯎꯝ
ꯆꯥꯛ ꯌꯦꯟꯁꯥꯡ ꯄꯥꯛ ꯆꯥꯒꯟꯗꯕꯅꯦꯕ ꯑꯗꯨꯒꯤ
ꯑꯥ
ꯀꯪꯃꯟꯕꯩ ꯏꯃꯥꯅ ꯍꯣꯁꯇꯦꯜꯗ ꯊꯝꯈ꯭ꯔꯕꯅꯤ
ꯑꯥ ꯍꯥꯥ
ꯅꯪꯁꯨ ꯑꯗꯨꯃꯥꯏꯅ ꯇꯧꯔꯝꯗ ꯅꯊꯥꯟꯅ ꯂꯩꯕꯅꯤꯅ
ꯍꯧꯖꯤꯛ ꯀꯥꯟꯒꯤ ꯑꯉꯥꯡ ꯁꯤꯡꯁꯦ
ꯅꯪ ꯅꯤꯁꯥꯒ ꯆꯥꯕ꯭ꯔꯣ
ꯍꯥꯏ ꯍꯥꯏ ꯍꯥꯏ ꯍꯥꯏ ꯑꯗꯣ ꯆꯥꯗꯦꯗ ꯀꯔꯤꯅꯣꯗ
ꯆꯥꯔꯝꯅꯤ
ꯆꯥꯔ‌ꯦ ꯍꯦ
ꯁꯦꯡꯉꯕꯣ
ꯁꯦꯉ‌ꯦꯅꯦ ꯆꯥꯔꯦ ꯍꯥꯏꯗꯤ ꯆꯥꯕꯗꯤ ꯆꯥꯛꯒ ꯆꯥꯛ ꯆꯥꯛ ꯆꯥꯏ
ꯆꯥꯛ ꯆꯥꯔꯗꯤ ꯌꯥꯝ ꯐꯩꯌꯦ
ꯍꯣꯏ ꯌꯥꯝ ꯐꯕꯅꯤꯕ ꯇꯥꯛꯄꯤꯀꯣ
ꯎꯝ
ꯑꯗ‌ꯣ
ꯑꯗꯨ ꯀꯩꯗꯧꯔꯦ
ꯅꯣꯏꯒꯤ ꯅꯣꯏꯒꯤ ꯂꯝꯗ ꯀꯣꯏꯊꯣꯛꯀꯦꯗꯤ
ꯑꯩꯈꯣꯏ ꯂꯝꯁꯦ ꯍꯧꯖꯤꯛ ꯅꯪꯅ ꯂꯩꯔꯤꯕ ꯂꯝꯗꯣ
ꯑꯩ
ꯃꯃꯤꯡꯕꯨꯗꯤ ꯍꯥꯏꯔꯔꯣꯏꯒꯦꯕ ꯑꯗꯨꯒꯤ ꯌꯧꯗ꯭ꯔꯤꯉꯩꯒꯤꯗ ꯂꯩꯕꯅꯦ
ꯑꯣ
ꯑꯗꯨ ꯑꯣꯏꯔꯗꯤ ꯑꯗꯨ ꯑꯣꯏꯔꯁꯨ ꯍꯧꯖꯤꯛꯀꯤꯗꯤꯀꯣ ꯀꯩꯩꯅ‌ꯣꯗ ꯂꯩꯌ‌ꯦꯕ
ꯑꯥ ꯈꯪꯉ‌ꯦ ꯇꯥꯏ ꯇꯥꯏ ꯇꯥꯏ ꯇꯥꯏ
ꯂꯩꯌ‌ꯦꯕ ꯍꯧꯖꯤꯛ ꯀꯤꯗꯤ
ꯍꯁꯄꯤꯇꯥꯜꯗ ꯂꯩꯌꯦ ꯊꯕꯛ ꯇꯧꯔꯒ ꯑꯣ ꯋꯥꯕ꯭ꯔꯥ
ꯃꯥ ꯑ ꯊꯥꯏꯅꯕꯨꯗꯤ ꯀꯣꯂꯦꯖꯁꯨ ꯀꯥꯕ ꯂꯥꯏꯔꯤꯛꯁꯨ ꯇꯝꯕ ꯗꯌꯨꯇꯤꯁꯨ ꯆꯠꯄ ꯇꯧꯕꯩ ꯌꯥꯝ ꯋꯥꯏꯕ ꯅꯣꯠꯁ ꯀꯨꯝꯕ ꯏꯅꯤꯡꯉꯥꯏ ꯂꯥꯏꯔꯤꯛ ꯄꯥꯅꯤꯡꯉꯥꯏ ꯌꯥꯝꯃꯦꯕ ꯑꯗꯨꯒꯤ ꯍꯧꯖꯤꯛꯄꯨꯗꯤ ꯑꯗꯨ ꯂꯩꯇ꯭ꯔꯦ
ꯎꯝ
ꯂꯥꯏꯔꯤꯛꯄꯨꯗꯤ ꯄꯥꯗ꯭ꯔꯦꯕꯀꯣ ꯑꯣ ꯄꯥꯅꯤꯡꯉꯥꯏꯕꯨꯗꯤ ꯌꯥꯝ ꯂꯩꯕꯅꯦ ꯄꯥꯗꯕꯩꯩꯅ ꯑꯦꯛꯖꯥꯝꯒꯨꯝꯕꯗꯤ ꯂꯣꯏꯔꯦ ꯍꯧꯖꯤꯛꯀꯤꯗꯤ ꯏꯟꯇꯔꯟꯁꯤꯞ ꯇꯧꯕꯅꯦꯕ
ꯎꯝ
ꯁꯤꯂ‌ꯣꯏꯔꯗꯤ ꯂ‌ꯣꯏꯔꯦ
ꯉꯥꯏꯒꯅꯤ ꯍꯦ ꯑꯗꯨꯗꯤ
ꯋꯥꯠꯂꯤ
ꯎꯝ ꯁ‌ꯦꯡꯕꯅꯤ ꯅꯨꯡꯉꯥꯏꯒꯅꯤ
ꯍꯣꯏ ꯅꯨꯡꯉꯥꯏꯔꯅꯤ ꯁꯤ ꯂꯣꯏꯔꯤ ꯇꯣꯂꯣꯞ ꯆꯥꯔꯅꯤ ꯏꯟꯗꯤꯄꯦꯟꯗꯦꯟ ꯏꯟꯗꯤꯄꯦꯟꯗꯦꯟ ꯑꯣꯏꯔꯅꯤ ꯁꯦꯞꯇꯦꯝꯕꯔꯗꯩꯗꯤ
ꯅꯨꯡꯉꯥꯏꯒꯅꯤ ꯍꯦ ꯑꯗꯣ ꯑꯣ
ꯈꯨꯟ ꯈꯨꯟꯗ ꯑꯗꯨꯝ ꯂꯩꯒꯅꯤ
ꯑꯥ
ꯍꯥꯏꯗꯤ ꯎꯝ
ꯎꯝ
ꯍꯥꯏꯔꯛꯑꯣꯅꯦ꯫
ꯅꯪꯪ ꯍꯥꯟꯅ
ꯑꯩꯗꯤ ꯊꯥ ꯑꯅꯤ ꯑꯍꯨꯝꯒꯨꯝꯕꯗꯣ ꯌꯨꯝꯗ ꯑꯗꯨꯝ ꯂꯩꯒꯦꯕ꯫ ꯇꯜꯂꯦꯕ ꯋꯥꯔꯦꯕ ꯂꯥꯏꯔꯤꯛ ꯇꯝꯕꯁ‌ꯦ ꯎꯝ ꯍꯣꯏ ꯏꯟꯖꯣꯏ ꯇꯧꯒ‌ꯦ
ꯗ‌ꯣ
ꯑꯁ ꯎꯝ
ꯑꯝ ꯑꯩꯀꯣ
ꯇꯥꯏ ꯇꯥꯏꯌꯦ꯫
ꯇꯥꯏꯀꯣ ꯑꯗꯣ ꯑ ꯀꯔꯤꯔꯥ ꯑꯩ ꯍꯥꯏꯒꯦ ꯍꯥꯏꯗꯣ꯫
ꯀꯩꯅꯣ ꯀꯥꯎꯔꯕꯣ꯫
ꯀꯥꯎꯔ
ꯑꯁ
ꯀꯩꯔꯥ ꯑꯗꯨ ꯑꯥ ꯀꯥꯎ ꯀꯥꯎ ꯀꯥꯎ ꯑꯩ ꯀꯥꯎꯈꯔꯦ ꯑꯃꯨꯛ꯫
ꯍꯥꯏꯌꯣ꯫
ꯑꯃꯨꯛ ꯅꯤꯡꯁꯤꯡꯂꯦ꯫
ꯅꯤꯡꯁꯤꯡꯉꯣ ꯅꯤꯡꯁꯤꯡꯉꯣ꯫
ꯎꯝ
ꯑꯩꯅ ꯀꯧꯕꯗꯣ ꯀꯔꯤꯅꯣꯕ ꯍꯧꯖꯤꯛꯇꯤ ꯅꯣꯡ ꯆꯨꯕ ꯅꯣꯡ ꯇꯥꯕ ꯈꯔ ꯇꯣꯛꯈ꯭ꯔꯕ꯭ꯔꯥ꯫
ꯌꯦꯡꯒꯦ ꯋꯤꯟꯗꯣꯗꯒꯤ ꯇꯣꯛꯑꯒ꯫ ꯇꯣꯛꯑꯕ ꯃꯥꯜꯂꯦ ꯍꯣꯏ ꯇꯣꯛꯈ꯭ꯔꯦ ꯃꯈꯣꯟꯗꯤ ꯇꯥꯗꯦꯕ ꯁꯤꯗꯗꯤ꯫
ꯑꯥ ꯑꯩꯈꯣꯢ ꯑꯩꯈꯣꯏꯗꯩꯁꯨ ꯇꯣꯛꯈ꯭ꯔꯦ꯫
ꯑꯁ ꯉꯥꯏꯍꯥꯛ ꯉꯁꯥꯏ ꯉꯥꯏꯍꯥꯛꯇꯪꯗꯤ ꯌꯥꯝꯅ ꯆꯨꯔꯝꯕꯅꯤ
ꯎꯝ꯫
ꯕꯤꯜꯗꯤꯡꯗꯣ ꯆꯥꯎꯋꯦ ꯃꯈꯣꯟꯒ ꯇꯥꯗꯦ ꯅꯣꯡ ꯃꯈꯣꯟꯒ
ꯎꯝ ꯎꯝ
ꯅꯊꯟꯅꯇ ꯂꯩꯕꯥ ꯇꯟꯗ꯭ꯔꯣ꯫
ꯎꯝ ꯅꯉꯥꯏꯍꯦ
ꯅꯊꯟꯗ ꯂꯩꯕ ꯅꯨꯡꯉꯥꯏꯕ꯭ꯔꯣ꯫
ꯍꯣꯏ ꯅꯨꯡꯉꯥꯏ ꯌꯥꯝ ꯅꯨꯡꯉꯥꯏꯌꯦ ꯅꯨꯡꯉꯥꯏꯕꯅ
ꯅꯨꯡꯉꯥꯏꯕꯗ ꯂꯣꯏꯔꯦ
ꯑ ꯅꯨꯡꯉꯥꯏꯃꯟꯕꯅ ꯂꯣꯏꯔꯦ꯫
ꯅꯣꯡ ꯆꯨꯕ ꯂꯣꯏꯔꯕꯅꯤꯅ ꯁꯥꯔꯛꯑꯦ꯫
ꯑꯃꯨꯛ ꯁꯥꯔꯛꯑꯦ꯫
ꯍꯥꯏ ꯍꯥꯏ ꯍ꯭ꯌꯨꯃꯤꯗꯤꯇꯤ ꯑꯣꯏꯌꯦ ꯈꯪꯗꯦ ꯁꯤꯗꯗꯤ ꯅꯣꯡ ꯆꯨꯕꯗꯣ ꯁꯥꯒꯠꯂꯦ ꯅꯣꯏ ꯑꯗꯣꯝ ꯆꯤꯡꯗꯕꯨꯗꯤ ꯁꯥꯗꯤ ꯁꯥꯗꯕꯅꯦ ꯅꯣꯡ ꯆꯨꯔꯗꯤ ꯏꯪꯉꯤꯗꯅ ꯁꯤꯗꯗꯤ ꯍꯦꯟꯅ ꯁꯥꯒꯠꯂꯦ꯫
ꯎꯝ ꯎꯝ꯫ ꯑꯩꯈꯣꯏꯒꯤꯗꯤ ꯏꯪꯉꯤ꯫
ꯅꯨꯡꯉꯥꯏꯕꯅꯦ ꯅꯣꯏ ꯍꯣꯏ ꯏꯒꯣ ꯃ ꯇꯝꯗꯣ ꯗꯤꯁꯦꯝꯕꯔꯒꯨꯝꯕ ꯖꯅꯋꯥꯔꯤꯗꯗꯤ ꯌꯥꯝ ꯏꯪꯉꯦꯀꯣ ꯑꯗꯨꯗ ꯏꯪꯃꯟꯕꯒꯤ ꯈꯜꯂ ꯂꯩꯅꯤꯡꯗꯦ ꯑꯩꯒꯤꯗꯨꯅ
ꯍꯣꯏ ꯍꯣꯏ ꯆꯨꯝꯃꯦ ꯆꯨꯝꯃꯦ ꯌꯥꯝ ꯆꯨꯝꯃꯦ